ꯇꯥꯕ꯭ꯔꯥ
ꯊꯥꯌꯦ
ꯅꯦꯋꯥꯛ ꯅꯨꯡꯉꯥꯏꯇꯕꯒꯤꯔꯥ
ꯍꯜꯂꯣ
ꯇꯥꯏꯌꯦ ꯇꯥꯏ
ꯇꯥꯏ ꯍꯣꯏ
ꯅꯪꯗꯤ ꯇꯥꯗꯕ꯭ꯔꯣ
ꯇꯥꯏꯌꯦ
ꯇꯨꯝꯕ꯭ꯔꯥ ꯇꯨꯝꯔꯕ꯭ꯔꯣ ꯃꯨꯕꯤ ꯌꯦꯡꯂꯒ ꯂꯩꯌꯦ ꯅꯪꯗꯤ
ꯑꯩ ꯍꯤꯞꯃꯒ ꯂꯩ
ꯍꯥꯥ
ꯍꯤꯞꯂꯒ ꯂꯩꯌꯦꯕ
ꯉꯁꯤ ꯀꯗꯥꯏ ꯀꯗꯥꯏ ꯀꯗꯥꯏ ꯆꯠꯂꯦ
ꯍꯥ
ꯉꯁꯤ ꯀꯥꯏ ꯆꯠꯂꯦ
ꯆꯠꯇꯦꯗ ꯉꯁꯤ ꯁꯥꯃꯟꯕꯒꯤ ꯆꯠꯊꯣꯛꯅꯤꯡꯗꯦ
ꯎꯝ
ꯅꯪꯗꯤ
ꯉꯁꯤꯗꯤ ꯌꯨꯝꯗ ꯈꯛꯇ ꯑꯗꯨꯝ ꯂꯩꯕꯅꯤ
ꯑꯣ ꯀꯩ ꯃꯊꯦꯜ ꯆꯥꯔꯒꯦ ꯉꯁꯤ
ꯑꯩ ꯉꯁꯤ ꯌꯦꯟꯁꯥ ꯆꯥꯔꯦ
ꯍꯥꯎꯏꯅꯦ ꯌꯦꯟꯁꯥ ꯌꯦꯟꯁꯥ
ꯅꯪꯗꯤ
ꯑꯩ ꯍꯥꯎꯇꯦꯗ ꯉꯁꯤ ꯁꯣꯏꯕꯨꯝꯒ ꯑꯂꯨ ꯆꯥꯏ
ꯑꯗꯨꯁꯨ ꯍꯥꯎꯕꯅꯤꯗ
ꯍꯥꯥ
ꯑꯗꯨꯁꯨ ꯍꯥꯎꯕꯅꯦꯕ
ꯈꯪꯗꯦꯗ ꯅꯪꯒꯤ ꯑꯣꯏꯅ ꯍꯥꯎꯋꯦ
ꯅꯣꯡ ꯆꯨꯕ꯭ꯔꯥ ꯆꯨꯗꯕ꯭ꯔꯥ ꯅꫭꯡ
ꯆꯨꯗꯦꯗ ꯅꯨꯡꯁꯥ ꯌꯥꯝ ꯀꯜꯂꯦ
ꯎꯝ ꯂ
ꯅꯣꯏꯔꯣꯝꯗꯗꯤ
ꯑꯣ ꯌꯥꯝ ꯁꯥꯕꯗꯤ ꯅꯠꯇꯦꯗ ꯑꯈꯣꯏꯔꯣꯝꯗꯗꯤ
ꯑꯁ ꯌꯥꯝ ꯁꯥꯏꯗ ꯁꯤꯗꯗꯤ
ꯌꯥꯝ ꯁꯥꯔꯗꯤ ꯖꯒꯣꯏ ꯁꯥꯔꯣ
ꯁꯥꯔꯦ ꯁꯥꯕ ꯂꯣꯏꯔꯦ
ꯑꯃꯨꯛ ꯁꯥꯔꯣꯅ
ꯁꯥꯅꯤꯡꯗꯦ ꯅꯪ ꯑꯣꯏꯅ ꯁꯥꯔꯣ
ꯉꯁꯤ ꯑꯗꯨꯝ ꯌꯨꯝ ꯈꯛꯇ ꯑꯗꯨꯝ ꯂꯩꯕ꯭ꯔꯥ
ꯑꯍꯣꯏ
ꯊꯕꯛꯁꯨ ꯀꯔꯤꯁꯨ ꯆꯠꯇꯦ
ꯆꯠꯅꯤꯡꯉꯥꯏ ꯂꯩꯇꯦ
ꯑꯗꯨꯗꯤ ꯇꯨꯝꯕꯒ ꯆꯥꯕꯒ ꯑꯗꯨ ꯈꯛꯇꯅꯤꯅꯦ ꯑꯗꯨꯁꯨ ꯌꯥꯏ
ꯁꯚꯦꯟꯗ ꯍꯧꯒꯠꯂꯒ ꯕ꯭ꯔꯦꯛꯐꯥꯁ ꯑꯃꯨꯛ ꯆꯥꯔꯒ ꯑꯦꯜꯂꯚꯦꯟꯗ ꯑꯃꯨꯛ ꯆꯥꯛ ꯆꯥꯔꯦ
ꯍꯥꯥ
ꯇꯥꯕ꯭ꯔꯣ
ꯍꯣꯏ ꯇꯥꯏ ꯇꯥꯏ
ꯆꯥꯕ ꯂꯣꯏꯔꯒ ꯑꯃꯨꯛ ꯇꯨꯝꯃꯦ
ꯎꯝ
ꯇꯨꯝꯕ ꯍꯧꯒꯠꯔꯒ ꯑꯃꯨꯛ ꯐꯣꯟ ꯌꯦꯡꯉꯦ ꯁꯤꯅꯦ ꯑꯩꯒꯤ ꯊꯕꯛ
ꯑꯗꯨꯅ ꯊꯕꯛ ꯆꯥꯎꯕꯅꯤ ꯑꯩꯈꯣꯏꯅ
ꯍꯥꯥ
ꯑꯗꯨꯅ ꯊꯕꯛ ꯌꯥꯝ ꯆꯥꯎꯕꯅꯦꯕ
ꯎꯝ ꯑꯁ ꯉꯝꯗꯦꯍꯦ
ꯑꯗꯨꯅ ꯊꯕꯛ ꯌꯥꯝ ꯂꯨꯕꯅꯦꯕ
ꯑꯁ ꯅꯪꯒꯤ ꯈꯣꯟꯖꯦꯜꯗꯣ ꯐꯖꯅ ꯇꯥꯗꯤꯌꯦ
ꯍꯧꯖꯤꯛꯁꯨ ꯆꯥ ꯇꯥꯗꯕ꯭ꯔꯣ
ꯇꯥꯔꯦ ꯍꯧꯖꯤꯛꯇꯤ
ꯅꯦꯛꯋꯥꯛ ꯅꯨꯡꯉꯥꯏꯇꯕꯒꯤꯅꯤꯗ ꯑꯩ ꯋꯥꯏꯐꯥꯏ ꯄꯥꯏꯕꯒꯤꯀꯣ
ꯑꫭ ꯋꯥꯏ ꯐꯥꯏꯅ ꯅꯨꯡꯉꯥꯏꯕꯅꯦꯍꯦ
ꯈꯪꯗꯦ ꯅꯦꯠꯋꯥꯛ ꯆꯞꯄ ꯃꯇꯝ ꯂꯩꯕ
ꯑꯣ ꯂꯩꯕ꯭ꯔꯣ ꯑꯁ ꯁꯥꯃꯟꯕꯒꯤ ꯑꯁ ꯀꯅꯥ ꯀꯅꯥ ꯂꯩꯔꯤꯅꯣ
ꯑꯩꯈꯣꯏꯗꯗꯤ ꯑꯗꯨꯝ ꯀꯨꯡꯃꯟꯕꯒꯤꯀꯣ ꯍꯣꯏ ꯇꯥꯏ ꯇꯥꯏ ꯑꯩꯈꯣꯏ ꯃꯐꯝꯗꯤ ꯅꯣ ꯅꯣꯡ ꯆꯨꯃꯟꯕꯒꯤ ꯌꯥꯗꯦꯕ
ꯎꯝ ꯐꯩꯅꯦ ꯅꯣꯡ ꯆꯨꯕꯗꯤ
ꯑꯁ
ꯁꯤꯗꯗꯤ ꯑꯝꯇ ꯇꯥꯗꯦ ꯅꯣ
ꯑꯗꯨꯅ ꯐꯥꯕꯅꯦ ꯅꯣꯡ ꯆꯨꯃꯟꯕꯒꯤ ꯃꯄꯥꯟꯁꯨ ꯊꯣꯛꯄ ꯌꯥꯗꯦ ꯑꯩꯈꯣꯏꯗꯤ
ꯎꯝ ꯐꯩꯅꯦꯗꯣ
ꯎꯝ ꯏꯁ ꯌꯥꯝ ꯐꯕꯅꯤꯅꯦ ꯑꯗꯨꯗꯤ
ꯎꯝ ꯍꯌꯦꯡ ꯀꯗꯥꯏ ꯆꯠꯀꯅꯤ
ꯍꯌꯦꯡꯗꯤ ꯑꯗꯨꯝ ꯃꯨꯚꯤꯒꯨꯝꯕ ꯑꯗꯨꯝ ꯌꯦꯡꯂꯒ ꯑꯗꯨꯝ ꯂꯩ ꯆꯠꯅꯤꯉꯥꯏꯁꯨ ꯂꯩꯇꯦ ꯍꯣꯏ ꯍꯧꯖꯤꯛꯀꯥꯟꯗꯤ ꯁꯨꯇꯤ ꯂꯥꯛꯔꯒ ꯂꯥꯛꯄꯅꯦ
ꯑꯣ ꯀꯩ ꯁꯨꯇꯤꯅꯣ
ꯅꯠꯇꯦ ꯅꯠꯇꯦ ꯕꯤꯀꯦꯁꯟ ꯂꯥꯛꯄꯅꯦ
ꯍꯥ
ꯚꯤꯀꯦꯁꯟ ꯂꯥꯛꯄꯅꯦꯕ ꯑꯩꯖꯨ
ꯑꯣ ꯐꯩꯌꯦ ꯐꯩ
ꯅꯪꯗꯤ ꯍꯌꯦꯡ ꯀꯗꯥꯏ ꯆꯠꯀꯦꯔꯥ
ꯑꯩ ꯍꯌꯦꯡ ꯀꯩꯅꯣ ꯆꯠꯀꯅꯤ ꯂꯥꯏꯔꯤꯛ ꯇꯝꯕ ꯆꯠꯀꯅꯤ
ꯑꯣ ꯑꯉꯥꯡꯗ ꯇꯨꯏꯁꯟꯒꯨꯝꯕ ꯄꯤꯕ꯭ꯔꯥ
ꯍꯥ
ꯂꯥꯏꯔꯤꯛ ꯀ꯭ꯂꯥꯁ ꯆꯠꯀꯦ ꯍꯥꯏꯕ ꯅꯠꯇ꯭ꯔꯣ
ꯑꯧ ꯑꯩ ꯃꯇꯝ ꯂꯩꯇꯦ ꯁ꯭ꯀꯨꯜ ꯑꯃꯨꯛ ꯍꯜꯂꯛꯑꯅꯤ ꯑꯃꯨꯛ ꯀꯣꯆꯤꯡ ꯆꯠꯀꯅꯤ
ꯊꯦꯡꯅ ꯍꯜꯂꯛꯑꯦ ꯑꯃꯨꯛ
ꯁꯟꯗꯦꯗ ꯑꯣꯐ ꯑꯣꯏꯕꯒꯤ ꯇꯧꯕꯅꯤ
ꯅꯪꯗꯤ ꯅꯆꯤꯟ ꯏꯅꯥꯎ ꯀꯌꯥ ꯂꯩꯕ꯭ꯔꯥ
ꯑꯍꯨꯝ
ꯅꯪꯅ ꯂꯥꯁ ꯋꯥꯟꯗ
ꯎꯝ ꯅꯪꯗꯤ
ꯐꯔꯦꯅꯦ ꯑꯩꯁꯨ ꯂꯥꯁꯅꯦ
ꯎꯝ ꯆꯍꯤ ꯀꯌꯥ ꯁꯨꯔꯒꯦ ꯅꯪ
ꯑꯩ ꯇ꯭ꯋꯦꯟꯇꯤ ꯊ꯭ꯔꯤ ꯑꯣꯏꯔꯝꯕꯅꯤ ꯗꯤꯁ ꯏꯌꯥꯔꯗ
ꯍꯥ
ꯇ꯭ꯋꯦꯟꯇꯤ ꯊ꯭ꯔꯤ ꯑꯣꯏꯔꯝꯒꯅꯤꯕ
ꯑꯣ
ꯅꯪꯗꯤ
ꯅꯥꯏꯟꯇꯤꯟ ꯁꯨꯗꯧꯔꯦ
ꯅꯨꯡꯁꯥ ꯁꯥꯏ ꯍꯥꯏꯕ꯭ꯔꯥ ꯅꯈꯣꯏꯕ ꯃꯐꯝꯗꯤ
ꯎꯝ
ꯑꯗꯨ ꯋꯤꯟꯇꯔ ꯋꯤꯟꯇꯔꯗꯤ ꯀꯃꯥꯏꯅ ꯇꯧꯕ꯭ꯔꯥ ꯅꯨꯡꯉꯥꯏꯕ ꯀꯝꯗꯧꯔꯦ
ꯁꯤꯖꯟꯁꯤꯀꯣ
ꯑꯥ
ꯁꯥꯔꯗꯤ ꯌꯥꯝ ꯁꯥꯕ ꯏꯪꯉꯗꯤ ꯌꯥꯝ ꯏꯪꯉꯦꯕ
ꯑꯣ ꯑꯗꯨꯗꯤ ꯁꯝꯃꯔ ꯅꯨꯡꯉꯥꯏꯕ꯭ꯔꯥ ꯑꯗꯨ ꯅꯠꯇ꯭ꯔꯒ ꯋꯤꯟꯇꯔꯅ ꯅꯨꯡ
ꯑꯁ ꯁꯥꯃꯔ ꯌꯥꯝ ꯋꯥꯏꯌꯦꯗ
ꯑꯗꯨꯅ ꯋꯤꯟꯇꯔꯗ ꯅꯨꯡꯉꯥꯏꯕꯅ ꯌꯥꯔꯦꯀꯣ
ꯎꯝ
ꯍꯧꯖꯤꯛꯀꯥꯟꯗꯤ ꯀꯔꯤ ꯍꯥꯏꯁꯤꯔ ꯅꯣꯡ ꯆꯨꯗ꯭ꯔꯥꯗꯤ ꯑꯩꯈꯣꯏ ꯃꯐꯝ ꯀꯣ ꯀꯦꯝꯁꯕꯅꯦ
ꯁꯤꯗꯗꯤ ꯀꯩꯅꯣ ꯌꯥꯝ ꯑꯩꯈꯣꯏꯔꯣꯝꯗꯗꯤ ꯎ ꯄꯥꯝꯕꯤꯁꯨ ꯀꯌꯥ ꯂꯩꯇꯕꯅꯤꯅ ꯅꯨꯡꯁꯤꯠꯀꯨꯝꯕꯁꯨꯀꯣ ꯌꯥꯝ ꯁꯥꯏꯌꯦꯕ
ꯅꯨꯡꯉꯥꯏꯕꯗꯤ ꯋꯤꯟꯇꯔ ꯅꯨꯡꯉꯥꯏꯗ ꯑꯩꯈꯣꯏ ꯃꯐꯝꯁꯨꯀꯣ
ꯎꯝ ꯋꯤꯟꯇꯔꯗꯗꯤ ꯁꯛ ꯊꯤꯕ ꯋꯥꯅꯤ
ꯐ꯭ꯔꯦꯁꯇꯤ ꯇꯧꯋꯦ ꯍꯦꯟꯅꯀꯣ
ꯎꯝ ꯀꯅꯥ ꯀꯅꯥ ꯂꯩꯕ꯭ꯔꯣ ꯍꯥꯥ ꯇꯥꯕ꯭ꯔꯣꯑꯣ ꯍꯜꯂꯣ
ꯇꯥꯏꯌꯦ ꯇꯥꯏꯌꯦ
ꯑꯁ ꯅꯪꯒꯤ ꯅꯦꯋꯥꯛ ꯅꯨꯡꯉꯥꯏꯗꯕ ꯃꯥꯜꯂꯦ
ꯍꯧꯖꯤꯛꯁꯨ ꯇꯥꯗꯕ꯭ꯔꯣ
ꯇꯥꯔꯦ ꯍꯧꯖꯤꯛꯇꯤ
ꯑꯁ ꯋꯥꯏꯄꯥꯏꯗꯤ ꯑꯗꯨꯝ ꯂꯣꯏꯗꯦꯗ ꯑꯩꯒꯝꯗꯤ ꯌꯨꯇ꯭ꯌꯨꯕꯒꯨꯝꯕꯗꯤ ꯑꯗꯨꯝ ꯌꯦꯡꯕ ꯌꯥꯕ ꯀꯣ
ꯅꯦꯠ ꯌꯥꯎꯗ꯭ꯔꯥꯕꯨ
ꯅꯦꯗꯤ ꯆꯥꯞꯇꯦꯕ ꯃꯤ ꯌꯥꯝ ꯅꯨꯡꯉꯥꯏꯇꯦꯕ
ꯀꯩꯒꯤ ꯆꯠꯃꯤꯅꯣ
ꯅꯨꯡꯉꯥꯏꯇꯕꯒꯤ
ꯅꯨꯡꯉꯥꯏꯒꯗꯧꯕꯅꯤꯅꯦ
ꯅꯨꯡꯉꯥꯏꯇꯕꯒꯤꯅꯤ ꯐꯥꯔꯦ ꯑꯗꯨꯗꯤ ꯊꯝꯃꯒꯦ
ꯍꯣꯏ ꯍꯣꯏ
ꯍꯣꯔꯦꯟ ꯄꯥꯎ ꯐꯥꯎꯅꯁꯤ